ꯍꯂꯣ
ꯍꯜꯂꯣ ꯍꯜꯂꯣ ꯍꯜꯂꯣ
ꯑꯧ ꯃꯇꯥꯎꯕꯤ
ꯍꯥꯎ ꯇꯥꯏ ꯇꯥꯏ ꯇꯥꯏ
ꯀꯩꯗꯧꯔꯤꯅꯣ
ꯍꯧꯖꯤꯛꯇꯤ ꯇꯨꯝꯃꯒ ꯂꯩꯌꯦ
ꯕꯣꯜ ꯌꯦꯡꯉꯨꯔꯤꯔꯣ
ꯕꯣꯜ ꯌꯦꯡꯉꯨꯕꯅꯤꯗ
ꯉꯥꯏꯔꯤꯔꯣ
ꯑꯣ ꯅꯣꯢ ꯍꯧꯖꯤꯛ ꯉꯥꯢꯔꯒꯥ ꯂꯩꯔꯣ
ꯀꯅꯥꯕꯨꯅꯦꯕ ꯁꯄꯣꯔꯠ ꯇꯧꯗꯣꯢꯁꯦ
ꯑꯩ ꯃꯁꯤꯁꯦ ꯭ꯕ꯭ꯔꯥꯖꯤꯜ ꯑꯣꯏꯅ ꯑꯗꯨꯝ ꯁꯞꯄꯣꯔꯠ ꯇꯧꯅꯤꯗ
ꯑ ꯑꯩꯗꯤ ꯀꯨꯀꯤꯕꯨ ꯁꯞꯄꯣꯔꯠ ꯇꯧꯢꯗꯥ
ꯑꯥꯁ ꯈꯪꯗꯦꯗ
ꯎꯝ ꯀꯔꯤ ꯃꯊꯦꯜ ꯆꯥꯕꯤꯔꯦ
ꯃꯁꯤ ꯌꯦꯟꯒ ꯉꯥ ꯆꯥꯏ
ꯉꯥ ꯏꯔꯣꯟꯕ ꯍꯥꯏꯕ
ꯉꯥ ꯗꯣ ꯏꯔꯣꯟꯕ ꯆꯥꯏ ꯑꯗꯣ ꯌꯦꯟꯗꯣ ꯇꯧꯎꯔꯒ ꯆꯥꯏ
ꯑꯣ
ꯑꯗꯨꯒ ꯆꯝꯐꯨꯠꯅ ꯃꯍꯤ ꯑꯣꯏꯅ ꯆꯥꯏ
ꯎꯝ ꯍꯣꯏꯗ ꯑꯗꯨꯗꯤ ꯢꯇꯥꯎꯒꯤ ꯌꯦꯟꯁꯥꯡꯁꯦ
ꯑꯁ ꯍꯥꯎꯃꯟꯕꯒꯤ ꯂꯩ ꯐꯥꯎ ꯆꯪꯉꯦ ꯇꯧꯋꯦ
ꯎꯝ ꯊꯧꯔꯤ ꯊꯧꯔꯤ ꯄꯨꯟꯁꯤꯜꯂꯒ ꯆꯥꯎ ꯑꯗꯨꯗꯤ
ꯍꯣꯏ ꯑꯃꯨꯛꯀ ꯆꯤꯡꯊꯥꯔꯒ ꯑꯗꯨꯝ ꯆꯥꯕꯅꯤ ꯑꯩꯒꯤ ꯂꯩꯖꯦ ꯆꯡꯒꯦ ꯇꯧꯕꯗꯣ ꯍꯥꯎꯃꯟꯕꯒꯤꯀꯣ
ꯍꯣꯢ ꯑꯗꯨꯝ ꯄꯨꯛ ꯊꯜꯂꯁꯨ ꯑꯥ ꯄꯨꯨꯛ ꯊꯜꯂꯁꯨ ꯏꯁꯇꯤꯛ ꯑꯃ ꯄꯥꯏꯔꯀꯣ ꯅꯪꯒꯤ
ꯎꯝ
ꯆ ꯆꯤꯡꯗꯨꯗ ꯌꯦ ꯁꯤꯜꯂꯣꯀꯣ
ꯑꯗꯨꯕꯨꯗꯤ ꯇꯧꯗꯦꯗ ꯑꯩꯗꯤ ꯑꯗꯨꯗꯤ ꯍꯦꯃ ꯑꯗꯨꯗꯤ ꯍꯦꯟꯃꯜꯂꯦ
ꯇꯧꯒꯗꯝꯗꯤ ꯀꯥꯏꯗꯒꯤ ꯅꯨꯡꯉꯥꯏ ꯅꯨꯡꯉꯥꯏꯔꯤꯀꯣ
ꯅꯨꯡꯉꯥꯏꯃꯟꯕꯒꯤ ꯂꯩꯌꯦ
ꯑ
ꯅꯪꯗꯤ ꯅꯨꯡꯉꯥꯏꯔꯤꯕꯣ
ꯑꯩ ꯍ
ꯑꯁ ꯌꯥꯝ ꯅꯨꯡꯉꯥꯏꯅꯦ ꯅꯪ ꯅꯨꯡꯉꯥꯏꯅ ꯂꯩꯔꯗꯤ ꯑꯩ ꯑꯩꯗꯤ ꯅꯪꯕꯨ ꯍꯥꯏꯗꯤ ꯅꯪꯕꯨ ꯅꯨꯡꯉꯥꯏꯔꯣꯏꯗ꯭ꯔꯣꯅ ꯈꯟꯕꯅꯤ ꯅ
ꯑꯩꯁꯤ ꯗꯨꯃꯥꯥꯏꯅ ꯌꯥꯝꯅ ꯊꯨꯝ ꯊꯨꯃꯟꯂꯦꯅ
ꯍꯥ
ꯅꯪ ꯅꯨꯡꯉꯥꯏꯗ꯭ꯔꯗꯤ ꯑꯩꯁꯨ ꯅꯨꯡꯉꯥꯏꯇꯦꯅꯦ
ꯅꯨꯡꯉꯥꯏ ꯂꯩꯒꯗꯣꯝꯅꯦ ꯑꯃ ꯑꯃ ꯑꯃꯔꯛ ꯍꯤꯡꯉꯤ ꯑꯃꯔꯛꯅ ꯍꯤꯡꯉꯛꯄ ꯄꯨꯟꯁꯤꯅꯦ ꯅꯨꯡꯉꯥꯏꯒꯗꯧꯕꯅꯦꯕ
ꯍꯣꯏ ꯍꯣꯏ ꯃꯥꯅꯦ ꯃꯥꯅꯦ ꯑꯆꯨꯝꯕ ꯂꯝꯕꯤꯗ ꯅꯨꯡꯉꯥꯏꯒꯗꯕꯀꯣ ꯑꯔꯥꯟꯕ ꯂꯝꯕꯤꯗ ꯅꯠꯇꯕ
ꯍꯣꯏ
ꯑꯆꯨꯝꯕ ꯂꯝꯕꯤꯗꯗꯤ ꯑꯗꯨꯝ ꯅꯨꯡꯉꯥꯏ
ꯑꯔꯥꯟꯕ ꯇꯧꯕꯤꯔꯁꯨ ꯑꯗꯨꯝ ꯉꯥꯛꯄꯤꯌꯣ ꯍꯥꯏꯅ ꯑꯗꯨꯝ ꯆꯨꯝꯕ ꯂꯝꯕꯤꯗ ꯆꯠꯅꯤꯡꯉꯥꯏ ꯍꯣꯠꯅꯒꯗꯧꯕꯅꯤ
ꯎꯝ ꯑꯗꯨꯝ ꯆꯣꯅꯤ
ꯑꯔꯥꯟꯕ ꯂꯝꯕꯤꯅ ꯈꯛꯇ ꯆꯠꯄ ꯌꯥꯔꯦꯅꯦ
ꯃꯥꯅꯦ ꯃꯥꯅꯦ ꯃꯥꯅꯦ
ꯁꯨꯝ ꯇꯦꯜꯂꯨꯕ ꯄꯨꯟꯁꯤꯗ ꯑꯔꯥꯟꯕ ꯂꯝꯕꯤ ꯈꯛꯇ ꯆꯠꯂꯒ ꯂꯩꯔꯗꯤ ꯃꯤ ꯑꯣꯏꯔꯣꯏꯗ
ꯍꯣꯏꯅꯦ ꯍꯣꯏꯅꯦ ꯃꯤ ꯑꯣꯏꯔꯔꯣꯏ
ꯎ
ꯑꯥ
ꯀꯅꯥ ꯀꯅꯥ ꯀꯅꯥ ꯂꯩ ꯍꯣꯏ ꯆꯥ ꯆꯥꯔꯦ
ꯀꯩ ꯑꯦꯟꯁꯥꯡ ꯆꯥꯕ
ꯑꯩ ꯑꯁ ꯉꯁꯤ ꯐ꯭ꯔꯥꯏ ꯔꯥꯏꯁ ꯆꯥꯏꯗꯥ
ꯑꯣ ꯑꯗꯨꯒꯨꯝꯕ ꯆꯥꯛꯅꯦ ꯌꯥꯝ ꯆꯥꯒꯅꯨꯗ ꯏꯁꯥ ꯐꯠꯇꯤꯗꯣ
ꯑꯩ ꯎꯄꯥꯏ ꯂꯩꯇꯦ ꯎꯄꯥꯏ ꯂꯩꯇꯕꯒꯤ ꯆꯥꯔꯒ ꯂꯩꯕꯅꯦ
ꯎꯄꯥꯏ ꯂꯩꯇꯕꯗꯣ ꯂꯩꯅꯕ ꯂꯝꯕꯤ ꯊꯤꯌꯣꯅꯦ ꯑꯗꯨꯗ
ꯂꯩꯅꯕ ꯂꯝꯕꯤ ꯊꯤꯔꯤꯕꯅꯦ ꯍꯧꯖꯤꯛ ꯊꯕꯛ ꯂꯩ ꯂꯩꯅꯕ ꯂꯝꯕꯤ ꯊꯤꯕꯅꯤꯅꯦ
ꯐꯖꯅ ꯇꯧꯊꯣꯛꯑꯣ ꯐꯖꯅ ꯇꯧꯊꯣꯛꯑꯣ ꯑꯗꯨꯗꯤ
ꯇꯜ ꯊꯤ ꯊꯤꯗ꯭ꯔꯗꯤ ꯊꯤꯗ ꯊꯤꯗ꯭ꯔꯗꯤ ꯃꯊꯟꯗꯗꯤ ꯂꯥꯛꯑꯣꯔꯣꯏꯅ
ꯍꯣꯏ ꯃꯥꯅꯤ ꯃꯥꯅꯤ ꯌꯥꯛ ꯍꯦꯟꯖꯥꯡꯒ ꯃꯈꯣꯡ ꯃꯈꯨꯠ ꯂꯩꯕꯅꯦ
ꯋꯥꯅ ꯋꯥꯅꯖꯨ ꯊꯤꯒꯗꯧꯕꯅꯦ
ꯍꯣꯏ ꯍꯣꯏ ꯍꯟꯗꯛꯇꯤ ꯌꯨꯝ ꯊꯣꯛꯀꯗ꯭ꯔꯣ
ꯍꯪꯗꯤꯗ ꯊꯣꯛꯁꯦꯔꯥꯗꯤ ꯈꯜꯂꯦ ꯑꯗꯨꯕꯨ ꯏꯔꯥꯡꯗꯨꯒ ꯀꯗꯥꯏꯗꯒꯤ ꯊꯣꯛꯅꯤꯡꯉꯅꯤ
ꯍꯣꯏ ꯎꯝ ꯌꯨꯝꯕꯨ ꯍꯦꯛ ꯌꯥꯎꯔꯗꯤ ꯌꯥꯔꯦꯗ ꯋꯥꯅꯤꯉꯥꯏ ꯂꯩꯇꯦ
ꯍꯣꯏ ꯋꯥꯅꯤ ꯉꯥꯏꯗꯤ ꯂꯩꯇꯦꯗ ꯑꯗꯨꯕꯨ ꯁꯤꯗꯁꯨ ꯃꯇꯝ ꯈꯔ ꯂꯩꯒꯦ ꯍꯥꯏꯅ ꯈꯟꯕꯀꯣ
ꯍꯣꯏ ꯍꯣꯏ ꯃꯥꯅꯦ ꯃꯥꯅꯦ
ꯑ ꯈꯔ ꯈꯔ ꯂꯩꯁꯤꯟꯕꯤꯔꯒ ꯑꯗꯨꯝ ꯊꯣꯛꯈ꯭ꯔꯦꯒꯦꯗ
ꯍꯣꯏ ꯍꯣꯏ ꯍꯣꯏ
ꯅꯪ ꯅꯪꯗꯤ ꯑꯃꯨꯛ ꯆꯪꯉꯔꯣꯏꯔꯣ
ꯑꯥ
ꯅꯪꯗꯤ ꯀꯗꯥꯏꯗ ꯂꯩꯕ
ꯑꯗꯨꯝ ꯂꯩꯐꯝꯗ ꯑꯗꯨꯝ ꯂꯩꯗ ꯅꯍꯥꯟ ꯂꯩꯕꯗ
ꯑꯣ
ꯍꯟꯗꯛꯇꯤ ꯊꯣꯛꯈ꯭ꯔꯅꯤ
ꯑꯣ ꯅꯪꯁꯨ ꯊꯣꯛꯈ꯭ꯔꯅꯤ ꯍꯥꯏꯕ
ꯍꯣꯏ
ꯂꯩꯊꯣꯛꯑꯣꯗ ꯀꯨꯏꯅ ꯂꯩꯃꯗꯨꯁꯨ ꯅꯨꯡꯉꯥꯏꯔꯦꯗ ꯌꯨꯝꯗꯁꯨ ꯈꯔ ꯈꯔ ꯊꯣꯛꯀꯗꯕꯅꯤ
ꯍꯣꯏ ꯑꯃꯨꯛ ꯆꯠꯂꯣꯏ
ꯑꯩꯁꯨ ꯑꯃꯨꯛ ꯊꯣꯛꯑꯗꯤ ꯑꯃꯨꯛ ꯆꯪꯉꯔꯣꯏꯗ
ꯑꯗꯨ ꯃꯄꯥꯟꯗ ꯂꯩꯕꯁꯦ ꯌꯥꯝ ꯋꯥꯏꯑꯦꯕ
ꯅꯦ ꯅꯪ ꯀꯅꯥ ꯀꯅꯥꯒ ꯂꯩꯃꯤꯟꯅꯕ꯭ꯔꯣ
ꯑꯁ ꯑꯩꯗꯤ ꯃꯤ ꯑꯄꯤꯛꯄꯁꯤꯡꯒ ꯂꯩꯃꯤꯟꯅꯌꯦꯗ
ꯑꯩꯈꯣꯏꯒꯤ ꯃꯤꯔꯣ
ꯑꯈꯣꯏ
ꯅꯪꯁꯦ ꯉꯁꯤ ꯋꯦꯗꯤꯡ ꯆꯠꯄ ꯃꯥꯜꯂꯦꯀꯣ
ꯍꯣꯏ ꯋꯦꯗꯤꯡ ꯄ꯭ꯔꯣꯒ꯭ꯔꯥꯝꯗ ꯍꯌꯦꯡ ꯍꯌꯦꯡꯁꯨ ꯑꯃꯨꯛ ꯂꯩꯅꯤ ꯍꯌꯦꯡꯁꯨ ꯑꯃꯨꯛ ꯆꯠꯈꯤꯅꯤ
ꯑꯦꯁ ꯊꯕꯛ ꯁꯨꯗꯕꯤꯗ
ꯊꯕꯛ ꯊꯕꯛꯅꯤꯅ ꯊꯕꯛ ꯊꯕꯛꯅꯤꯅ ꯃꯣꯏꯅ ꯀꯧꯕꯒꯤꯀꯣ ꯂꯧ ꯂꯥꯛꯄꯅꯤꯗ
ꯗꯨꯗꯤ ꯅꯣꯏ ꯊꯕꯛꯅꯤꯅ ꯃꯄꯨ ꯃꯄꯨ ꯌꯨꯝꯒꯤ ꯑꯣꯏꯒꯗꯕ ꯃꯥꯥꯟꯜꯂ ꯑꯗꯨꯗ
ꯍꯣꯏ ꯗꯨꯒꯤ ꯑꯣꯏꯕ ꯃꯥꯜꯂꯦ ꯍꯌꯦꯡ ꯍꯌꯦꯡꯅ ꯍꯧꯒꯗꯧꯕ ꯅꯤ
ꯑꯣ
ꯇꯥꯁꯦꯡꯅ ꯑꯥ ꯫ ꯉꯁꯤꯅ ꯄ꯭ꯔꯣꯒ꯭ꯔꯥꯝꯒꯤꯗꯣ ꯀꯔꯤ ꯀꯔꯤ ꯂꯣꯏꯁꯤꯟꯅꯕ ꯀꯣ꯫
ꯎꯝ꯫
ꯌꯦꯅ ꯗ ꯇꯧꯒꯗꯧꯕꯅꯦ꯫
ꯅꯣꯏꯗꯤ ꯅꯪ ꯆꯍꯤ ꯀꯌꯥ ꯁꯔꯕꯣ ꯑꯁꯤꯗ ꯂꯩꯕꯁꯦ꯫
ꯑꯩꯗꯤ ꯀꯨꯏꯗꯔꯤꯅ꯫ ꯆꯍꯤ ꯑꯃ ꯑꯅꯤ ꯈꯛꯇ ꯑꯣꯏꯔꯤꯗ꯫
ꯎꯝ ꯌꯝꯗꯤ ꯌꯝ ꯊꯣꯛꯇ꯭ꯔꯦꯀꯣ꯫
ꯍꯣꯏ ꯌꯝ ꯊꯣꯛꯇꯦꯗ꯫
ꯑꯗꯨꯗꯤ꯫
ꯆꯍꯤ ꯑꯃ ꯑꯅꯤ ꯈꯛꯇ ꯂꯩꯔꯒ ꯌꯨꯝ ꯊꯣꯛꯑꯗꯤ ꯑꯁ ꯄꯩꯁꯥꯁꯨ ꯂꯩꯇꯦ
ꯍꯣꯏ ꯍꯣꯏ ꯃꯥꯅꯤ ꯃꯥꯅꯤ꯫
ꯄꯩꯁꯥ ꯈꯔ ꯄꯩꯁꯥ ꯈꯔ꯫ ꯊꯣꯛꯀꯗꯝꯅꯤ꯫
ꯎꯝ ꯃꯥꯅꯦ ꯃꯥꯅꯦ꯫
ꯑꯦꯝ ꯇꯦꯟ ꯊꯣꯛꯅꯤꯡꯉꯦꯅ꯫
ꯃꯥꯅꯦꯗ ꯃꯥꯅꯦꯗ ꯆꯨꯝꯃꯤꯗ꯫
ꯊꯣꯛꯄꯨ ꯊꯣꯛꯑꯗꯤ ꯈꯔ ꯄꯥꯏꯔꯒ ꯊꯣꯛꯀꯗꯕꯅꯤꯅꯦ꯫
ꯎꯝ꯫
ꯌꯨꯝ ꯫ ꯃꯄꯥꯟꯗ ꯊꯕꯛ ꯁꯨꯔꯒ ꯌꯨꯝ ꯍꯜꯂꯥꯛꯑꯦ ꯍꯥꯏꯅ ꯀꯔꯤꯁꯨ ꯄꯨꯔꯛꯇ꯭ꯔꯗꯤ ꯅꯨꯡꯉꯥꯏꯔꯣꯏꯗꯣ꯫
ꯍꯣꯏ ꯃꯥꯅꯦ꯫
ꯎꯝ꯫ ꯑꯩꯒꯤ ꯑꯩꯒꯤ ꯑꯩꯒꯤ ꯏꯆꯟ ꯅꯨꯄꯤꯁꯨ ꯂꯩꯗ꯫
ꯁꯤꯗ꯭ꯔꯣ꯫
ꯍꯣꯏ ꯁꯤꯗ ꯁꯤꯗ ꯑꯩꯈꯣꯏ ꯏꯆꯟꯅꯤ ꯑꯅꯤꯁꯨ ꯂꯩꯌꯦꯕ꯫
ꯑꯣ꯫
ꯑꯗꯨꯗꯤ ꯅꯨꯡꯉꯥꯏꯔꯝꯃꯅꯤ ꯑꯣ ꯅꯪꯒꯤ ꯅꯪꯒꯤ ꯏꯆꯟꯗꯣ ꯈꯪꯉꯦ ꯑꯩ꯫
ꯀꯃꯥꯏ ꯀꯃꯥꯏꯅ ꯈꯪꯕꯔꯣ꯫
ꯍꯥꯟ ꯀꯩꯅꯣ ꯑꯁꯤ ꯑꯩ ꯕꯦꯁꯦꯝ ꯒꯔꯗ ꯂꯩꯕ ꯀꯥꯟꯗꯀꯣ꯫
ꯍꯣꯏ ꯍꯣꯏ꯫
ꯑꯩꯈꯣꯏꯒ ꯊꯕꯛ ꯁꯨꯃꯤꯟꯅꯕ ꯅꯨꯄꯥ ꯑꯃ ꯂꯩꯕ꯫ ꯑꯗꯣ ꯃꯣꯏ ꯈꯪꯅꯕ ꯃꯥꯜꯂꯦ ꯑꯗꯨꯒꯤ꯫
ꯑꯣ꯫
ꯑꯗꯨꯝ ꯑꯩꯈꯣꯏꯒꯤ ꯑꯩꯈꯣꯏꯒꯤ ꯗꯨꯀꯥꯟꯗ ꯑꯗꯨꯝ ꯃꯥꯁꯨ ꯆꯪꯕꯅꯦꯕ꯫
ꯑꯣ꯫
ꯑꯗꯨꯒꯤ ꯈꯪꯅꯕꯅꯤꯗ꯫ ꯃꯁꯛꯇꯤ ꯑꯗꯨꯝ ꯈꯪꯉꯦ ꯍꯥꯏꯕꯅꯤ ꯑꯗꯣ ꯃꯥꯅꯁꯨ ꯅꯪꯒꯤ ꯃꯁꯛꯇꯨ ꯑꯗꯨꯝ ꯃꯥꯟꯅꯕꯀꯣ꯫ ꯑꯩꯁꯨ ꯑꯗꯨꯝ ꯆꯤꯡꯅꯌꯦꯕ ꯅꯣꯏꯒꯤ ꯈꯪꯅꯕꯗꯣ꯫
ꯅꯥꯍꯟ ꯁꯦꯟꯅꯒꯔꯗ ꯊꯕꯛ ꯇꯧꯒꯅꯤ ꯍꯥꯏ꯫
ꯑꯣ ꯍꯧꯖꯤꯛꯇꯤ ꯌꯨꯝ ꯊꯣꯛꯈ꯭ꯔꯕꯣ꯫
ꯂꯩ
ꯎꯝ ꯎꯝ
ꯃꯥꯁꯨ ꯃꯥꯁꯨ ꯊꯣꯛꯎꯔꯣꯏꯗ ꯁꯤ ꯆꯍꯤꯗꯁꯨ ꯊꯣꯛꯎꯔꯣꯏꯗ꯫
ꯑꯁ ꯀꯩꯅꯣꯒꯤ ꯃꯄꯥꯟꯗ ꯂꯩꯕ ꯅꯨꯡꯉꯥꯏꯕ꯭ꯔꯅꯕ
ꯂꯩꯕꯟꯅꯨꯡꯥꯏꯕ ꯅꯥꯠꯇꯦꯗ ꯄꯥꯏ ꯂꯩꯇꯕꯒꯤ ꯂꯩꯕꯅꯤꯗ꯫
ꯎꯝ
ꯊꯣꯛꯔꯣ ꯑꯍꯣꯝ ꯃꯥ ꯊꯣꯛꯎꯔꯣꯏꯁꯤ ꯍꯥꯏꯌꯦ꯫
ꯑꯣ
ꯈꯉꯥꯗꯦꯗꯥ ꯑꯗꯨꯒꯤ꯫ ꯀꯩꯗꯥꯎꯅꯤ ꯃꯥꯇꯝ ꯂꯛꯑꯗꯤ ꯄꯥꯏ ꯂꯩꯇꯦ꯫ ꯎꯄꯥꯏ ꯂꯩꯗ꯭ꯔꯗꯤ ꯊꯣꯛꯄ ꯇꯥꯕ꯫
ꯑꯣ ꯍꯣꯏ ꯃꯥꯅꯦ ꯃꯥꯅꯦ꯫ ꯐꯖꯅ ꯁꯨꯔꯒ ꯑꯩꯈꯣꯏꯒꯤ꯫ ꯑꯈꯣꯏꯁꯨ ꯅꯨꯡꯉꯥꯏꯔꯕ ꯃꯇꯥꯡ ꯂꯥꯛꯀꯅꯤꯗ꯫
ꯕꯣꯜꯁꯨ ꯍꯒꯗꯔꯦ꯫
ꯑꯩꯣꯏ ꯄꯨꯡ ꯃꯈꯥꯏꯒꯨꯝꯕ ꯄꯨꯡ ꯃꯈꯥꯏ ꯑꯗꯨ ꯂꯩꯔꯒꯦ ꯍꯥꯎꯅꯤ꯫
ꯑꯣ ꯀꯃꯥꯏ ꯀꯃꯥꯏ ꯇꯧꯔꯤꯕꯥ ꯍꯥꯏꯅ ꯑꯗꯨꯝꯁ ꯇꯧꯔꯕꯅꯤꯅ
ꯑꯣ ꯑꯩꯈꯣꯏꯒꯤ ꯑꯩꯈꯣꯏꯅ ꯁ꯭ꯀꯨꯜ ꯀꯥꯕ ꯃꯇꯝꯗꯣ
ꯅꯤꯡꯁꯤꯡꯪꯕꯔꯣ꯫
ꯍꯥꯏ